ꯇꯥꯔꯕꯣ
ꯇꯥꯔꯦ
ꯁꯣꯝꯗ ꯀꯩꯅꯣꯝ ꯇꯧꯔꯨꯕꯩꯅꯦ ꯑꯩ ꯑꯗꯨꯒꯅꯦ ꯈꯪꯕ ꯏꯃꯥ ꯈꯪꯗꯦ ꯀꯩ ꯍꯥꯏꯗꯣꯏꯅꯣ
ꯑꯩꯗꯤ ꯃꯃꯤꯡ ꯑꯃ ꯑꯣꯏꯅ ꯊꯣꯛꯂꯛꯄꯁꯦ ꯀꯅꯥꯅꯣ ꯈꯜꯂꯨꯔꯕꯅꯤꯅꯦ
ꯎꯝ ꯌꯥꯗꯕꯩꯅꯦ ꯌꯥꯗꯕꯩ ꯑꯗꯨꯒꯅꯦ ꯈꯪꯕ꯭ꯔꯥ ꯅꯣꯡꯃꯈꯣꯏꯁꯨ ꯆꯥꯛꯀ ꯃꯌꯥꯝ ꯄꯨꯔꯒ ꯉꯥ ꯃꯐꯝ ꯑꯃꯗ ꯆꯥꯕ ꯆꯠꯄ ꯈꯣꯠꯄ ꯇꯧꯔꯨꯁꯦ
ꯇꯧꯔꯨꯁꯦꯦꯡꯒꯤ ꯕꯣꯣꯔꯡ ꯌꯥꯝ ꯑꯦ ꯌꯨꯝꯗ ꯁꯨꯝ ꯂꯩꯁꯤꯟꯕꯁꯤ ꯁꯦ ꯁꯨꯝ ꯂꯩꯁꯤꯟꯕꯁꯦ ꯀꯣꯛ ꯌꯥꯝ ꯉꯥꯎꯔꯦ ꯐꯨꯟꯖꯨꯕꯤꯗꯣ ꯐꯨꯟꯖꯨꯕꯤꯗꯣ
ꯎꯨ
ꯑꯗꯨ ꯐꯨꯟꯗꯣ ꯑꯗꯨ ꯑꯗꯨ ꯑꯗꯣ ꯆ
ꯎꯝ ꯎꯝ
ꯁꯣꯏ ꯂꯥꯛꯇꯅ ꯍꯌꯦꯡ ꯈꯔ ꯂꯩꯔꯒ ꯑꯩꯗꯣ ꯂꯝꯕꯤꯗ ꯆꯠꯂꯝꯃꯤ ꯈ ꯕꯣꯔꯈꯥꯎ ꯑꯃ ꯄꯥꯏꯔꯒ ꯑ ꯊꯣꯡꯃꯟꯗꯕ ꯄꯥꯡ ꯊꯣꯡꯃꯟꯒꯤ ꯇꯕ ꯑꯩꯈꯣꯏ ꯁ꯭ꯋꯥꯏ ꯃꯤꯅꯅꯦ ꯑꯩꯗꯣ ꯀꯥꯏ ꯂꯩꯕꯅꯣ ꯑꯩꯗꯣ ꯀꯥꯏ ꯂꯩꯕꯅꯣ ꯅꯍꯥ ꯃꯈꯩꯗꯤ ꯌꯥꯝꯛ ꯎꯗꯦ ꯍꯣꯏ ꯑꯩꯅ ꯑꯩ ꯌꯨꯝꯗ ꯑꯗꯨꯝ ꯂꯩ ꯍꯥꯏꯔꯣ ꯁꯨꯛ ꯊꯣꯛꯇꯦ ꯁꯨꯛꯎ ꯎꯗꯦ ꯁꯤ ꯍꯦꯟꯅ ꯑꯪ ꯑꯩ ꯊꯣꯛꯇꯧꯦ ꯑꯩ ꯀꯥꯗꯩ ꯍꯦꯟꯗꯣꯛꯇꯧꯅꯦ
ꯑꯗꯨꯅꯦ
ꯒ꯭ꯌꯥꯟ ꯇꯥꯃꯟ ꯍꯦꯃꯟꯗ ꯉꯥꯎꯗꯣꯏꯅꯦ
ꯃꯥꯅꯦ ꯇꯐꯝꯒ ꯑꯝꯇ ꯈꯪꯗꯦ
ꯈꯪꯗꯦ ꯍꯥꯏꯔꯁꯨ ꯅꯪꯗꯤ ꯑꯗꯨꯝ ꯍꯥꯏ ꯍꯥꯏꯅ ꯂꯩ ꯑꯩꯈꯣꯏ ꯁꯣꯝꯄꯥꯥꯏꯔꯤꯗꯤ ꯑꯃꯨꯛꯐꯥꯎ ꯂꯩꯇ꯭ꯔꯦ ꯏꯃꯥ ꯍꯥꯟꯅꯩꯉꯩꯗꯨꯁꯨ ꯂꯣꯏ ꯃꯌꯨꯝ ꯄꯥꯟꯈ꯭ꯔꯃꯤꯅꯥꯕꯀꯣ ꯑꯉꯥꯡ ꯃꯆꯥ ꯑꯃ ꯃꯈꯩꯁꯤꯒꯗꯤ ꯑꯃꯨꯛ ꯋꯥꯔꯤꯁꯨ ꯀꯌꯥ ꯄꯨꯟꯕ ꯑꯣꯏꯗ꯭ꯔꯦꯗꯅ
ꯎꯝ ꯃꯣꯏꯒ ꯑꯩꯈꯣꯏꯒꯁꯤ ꯈꯪꯗꯦ ꯒꯦꯞ
ꯒꯦꯞ ꯑꯗꯨꯝ ꯒꯦꯞ ꯂꯩꯅꯔꯦꯗꯅ ꯐ ꯐꯅꯌꯥꯝ ꯍꯥꯏꯗꯤ ꯆꯍꯤꯗꯣ ꯈꯔ ꯅꯛꯅꯔꯅꯤ ꯅꯤꯐꯕ
ꯙꯨꯅꯦ
ꯑꯩꯅ ꯁꯨꯝ ꯋꯥꯔꯤ ꯁꯨꯝ ꯁꯥꯅꯤꯡꯕ ꯈꯣꯠꯅꯤꯡꯕ ꯇ ꯑꯣꯏꯔꯁꯨ ꯀꯃꯥꯏꯅ ꯏꯃꯥꯟꯅꯕꯤꯗꯨꯅꯅ ꯍꯦꯜꯂꯤꯗꯅ ꯅꯨꯡꯉꯥꯏꯕ
ꯃꯥꯅꯤ ꯀꯣꯏ ꯍꯥꯏꯗꯤ ꯋꯥꯔꯤ ꯑꯃ ꯑꯃ ꯂꯥꯛꯀꯥꯟꯗꯗꯤ ꯃꯣꯏꯗ ꯈꯥꯎꯔꯞ ꯆꯥꯕ ꯄꯣꯠꯇꯣ ꯑꯩꯈꯣꯏꯗꯗꯤ ꯑꯗꯨꯝ ꯁꯥꯟꯅꯗꯣꯏꯅꯦ
ꯎꯝ
ꯍꯥꯏꯕ ꯌꯥꯕ ꯌꯥꯗꯕ ꯋꯥꯁꯨ ꯂꯩꯅꯗ꯭ꯔꯥ
ꯑꯥ ꯑꯗꯨ ꯅꯕꯨꯅꯤ ꯀꯩꯅꯣꯅꯦ ꯑꯗꯨꯕꯨ ꯍꯣꯏ ꯍꯣꯏ ꯂꯩꯇ꯭ꯔꯁꯨ ꯅꯣꯏ ꯂꯩꯔꯤꯁꯤꯗꯤꯅ
ꯃꯥꯅꯦ ꯍꯣꯏ ꯂꯩꯔꯤꯁꯤꯅꯦ ꯑꯋꯥ ꯅꯨꯡꯉꯥꯏ ꯇꯥꯊꯣꯛ ꯇꯥꯁꯤꯟ ꯇꯧꯗꯧꯅꯦ
ꯅꯣꯏ ꯂꯩꯁꯤ ꯆꯞ ꯃꯥꯟꯅꯩ ꯀꯩꯅꯣ
ꯑꯗꯨꯅꯦ ꯏꯃꯥꯟꯅꯕꯤ ꯌꯥꯝ ꯄꯨꯜꯂ ꯀꯩꯗꯧꯅꯤ ꯅꯠꯇ꯭ꯔꯥ
ꯌꯥꯝ ꯄꯨꯜꯂ ꯍꯣꯏ ꯌꯥꯝ ꯄꯨꯜꯂꯒ ꯑꯃꯔꯣꯝꯗꯁꯨ ꯐꯩ ꯑꯗꯣ ꯑꯃꯔꯣꯝꯗꯁꯨ ꯐꯠꯇꯕ ꯉꯥꯛꯇ ꯄꯨꯟꯗꯣꯏ ꯁꯥꯎꯨꯗꯤꯤ ꯑꯐꯕ ꯑꯃꯅꯤꯗꯨꯗ ꯐꯖꯅ ꯄꯨꯜꯂ ꯏꯪꯅ ꯆꯤꯛꯅ ꯂꯩꯃꯤꯟꯅꯕꯅ ꯐꯩꯗꯅ
ꯎꯝ ꯋꯥꯈꯜ ꯃꯥꯟꯕ ꯈꯔꯛ ꯄꯨꯟꯁꯤꯅ ꯑꯗ ꯑꯗꯨ ꯅꯨꯡꯉꯥꯏꯅ ꯂꯩꯕꯗꯨꯅꯦ ꯑꯩꯅ ꯐꯩ ꯍꯥꯏꯕꯅꯦ
ꯑꯇꯣꯞꯄ ꯈꯣꯟꯖꯦꯛ ꯑꯃꯃꯥꯎꯛ ꯇꯥꯗꯕ꯭ꯔꯥ ꯑꯩꯁꯦ
ꯇꯥꯗꯦ ꯇꯥꯔꯦ ꯑꯩꯒꯤꯁꯨ ꯇꯥꯈꯤꯗꯕ꯭ꯔꯥ
ꯇꯥꯥꯒꯤꯗꯦ
ꯑꯣ ꯍꯣ ꯏꯃꯥꯟꯅꯕꯤ ꯑ ꯀꯣꯏ ꯀꯧ ꯀꯧꯔꯝꯃꯦ ꯆꯥꯛ ꯏꯁꯤꯡ ꯂꯧꯔꯨꯁꯦꯗ ꯑꯗꯣ ꯑꯩꯈꯣꯏꯕꯨꯗꯤ ꯑꯗꯨꯝ ꯀꯣꯟꯗꯨ ꯊꯝꯃꯝꯃꯦ ꯑꯗꯨꯒꯤ ꯆꯥꯛꯇ ꯑꯗꯨꯝ ꯍꯥꯞꯄ ꯂꯩꯔꯝꯃꯅꯤ
ꯑꯇꯣꯞꯄ ꯀꯩ ꯀꯔꯤ ꯃꯈꯣꯟ ꯌꯥꯝ ꯇꯥꯔꯝꯗꯣ ꯃꯥꯜꯂꯦ
ꯇꯥꯖꯔꯁꯅꯨꯗ ꯅꯣꯏ ꯏꯅꯝꯃ ꯑꯍꯟꯒꯤ ꯃꯆꯥꯅꯨꯄꯤꯗꯣ ꯑꯗꯨꯗꯤ ꯍꯧꯖꯤꯛ ꯂꯩꯁꯥꯕꯤ ꯌꯥꯝ ꯐꯥꯔꯝꯃꯅꯤ
ꯐꯥꯔꯦ ꯐꯥꯔꯦ ꯑꯥꯁ ꯑꯩꯈꯣꯏꯅ ꯐꯥꯀ ꯐꯀ ꯃꯈꯣꯜ ꯌꯥꯝ ꯇꯥꯗꯕꯔꯣ
ꯇꯥꯗꯦ ꯇꯥꯗꯦ
ꯀꯞꯅꯤꯡꯕ ꯑꯝ ꯌꯥꯎꯌꯦ ꯇꯥꯔꯦꯟ ꯑꯩ ꯌꯥꯝ ꯊꯨꯅ ꯊꯣꯡ ꯄꯥꯟꯗ ꯌꯥꯔꯔꯣꯏ
ꯑꯍꯦꯍꯦ
ꯊꯕꯛ ꯇꯧꯕꯗ ꯌꯥꯝꯅ ꯆꯩꯌꯦꯠꯅꯩ
ꯎꯄꯨ ꯃꯅꯨꯡꯗ ꯆꯪꯉꯒ ꯀꯣꯛ ꯂꯩꯌꯨ
ꯑꯗꯨꯅ ꯐꯗꯣꯏꯔ ꯎꯄꯨ ꯔꯥꯏꯁꯨ ꯆꯪ ꯆꯜꯂꯣꯏꯅꯦ ꯄꯤꯛꯑꯦ
ꯍ
ꯑꯩꯅꯒ ꯄꯤꯛꯇꯛ ꯆꯦꯡꯇꯛ ꯇꯧꯕ ꯃꯤ ꯑꯣꯏꯔꯗꯤ ꯆꯟꯗꯧꯕ
ꯍꯣꯏ ꯑꯩꯒꯨꯝꯃꯟ ꯑꯣꯏꯔꯗꯤ ꯆꯟꯗꯧꯕ
ꯑꯣꯍꯣ ꯎꯄꯨꯗꯨꯅꯁꯨ ꯆꯥꯎ ꯁꯥꯡꯕ ꯑꯣꯏꯔꯗꯤ ꯐꯕ ꯎꯄꯨꯔꯥꯏꯁꯨ ꯆꯥꯎ ꯁꯥꯡꯕ ꯅꯠꯇꯝꯅꯤꯅ ꯑꯩꯗꯣ ꯆꯪꯐꯝ ꯂꯩꯔꯣꯏꯗꯕ
ꯃꯥꯅꯦ ꯅꯣꯏꯅ ꯃꯤꯖꯥꯎ ꯃꯤꯁꯥꯡ ꯑꯣꯏꯔꯦꯗꯣ
ꯃꯥꯅꯤ ꯃꯥꯅꯤ ꯑꯁ ꯑꯣꯏꯖꯅꯤꯡꯇꯕꯅ ꯃꯤꯖꯥꯎ ꯑꯣꯏꯁꯥꯡ ꯉꯥꯏ ꯑꯩ ꯁꯨꯡꯂꯣꯏ ꯍꯦꯛ ꯑꯣꯏꯅꯤꯡꯗꯦ ꯍꯥꯏꯁꯤꯅꯦ ꯑꯩ ꯄꯨꯨꯡꯄꯦꯟ ꯄꯦꯜꯂꯦ ꯑꯩ
ꯑꯩꯗꯤ ꯍꯧꯖꯤꯛꯀꯥꯟꯁꯤ ꯈꯪꯉ ꯑꯩꯅ ꯆꯍꯤꯁꯦ ꯑꯩ ꯁꯨꯝꯃꯩ ꯌꯧꯔꯦ ꯍꯥꯏꯕ ꯃꯌꯥꯝ ꯑꯃꯨꯛ ꯊꯥꯖꯗꯕꯩ ꯋꯥꯅꯤ
ꯏꯕꯦꯝꯃ ꯑꯩꯅ ꯃꯨꯅꯦ ꯑꯩ ꯆꯍꯤꯒꯅꯦ ꯁꯛꯀꯗꯣ ꯈꯦꯠꯅꯈꯤꯕꯩꯅꯦ ꯑꯩꯒꯤ ꯑꯍꯟꯗ ꯃꯥ ꯑꯩ ꯆꯍꯤ ꯍꯥꯏꯒꯥꯟꯅ ꯃꯣꯏ ꯊꯥꯖꯗꯦ ꯍꯥꯏ ꯍꯥꯏꯕ
ꯎꯝ ꯅ ꯑꯍꯟ ꯑꯍꯟ ꯃꯥꯟꯖꯤꯟꯕ ꯍꯦꯟꯖꯤꯜꯂꯦ ꯅꯪ
ꯎꯝ
ꯑꯗꯣ ꯃꯤꯁꯨ ꯆꯥꯎꯒꯤꯕꯩꯅꯤꯗ
ꯑꯩ ꯁꯣꯜꯂꯣ ꯍꯥꯏꯕ ꯉꯝꯗ꯭ꯔꯦ ꯍꯥꯏꯕ ꯑꯩ ꯀꯔꯝꯕ ꯃꯑꯣꯡꯗ ꯁꯣꯜꯍꯟꯗꯣꯏꯅꯣ ꯈꯪꯗ꯭ꯔꯦ ꯍꯥꯏꯗꯤ ꯆꯤꯟꯖꯥꯛꯇ ꯁꯦꯝꯃꯨ ꯍꯥꯏꯔꯦ ꯁꯦꯝꯕꯁꯨ ꯁꯨ ꯑꯣꯏꯗ꯭ꯔꯦ ꯑꯗꯩꯗꯤ ꯁꯨꯝ ꯈꯔ ꯆꯠꯂꯣ ꯈꯣꯠꯂꯣꯁꯨ ꯍꯥꯏ ꯑꯗꯣ ꯆꯠꯂꯤ ꯑꯣꯏꯗꯦ
ꯎꯝ
ꯑꯩ ꯎ ꯑꯩ ꯑꯗꯨꯝ ꯅꯣꯏꯒꯤ ꯅꯣꯏꯖꯔ ꯁꯥꯅꯣꯅ ꯑꯩ ꯈꯜꯂꯝ
ꯑꯗꯨ ꯍꯛꯆꯥꯡ ꯁꯥꯖꯦꯜꯒꯨꯝꯕ ꯈꯔ ꯇꯧꯔ ꯌꯦꯡꯉꯨꯗꯅ
ꯍꯛꯆꯥꯡ ꯁꯥꯖꯦꯟ ꯁꯥꯖꯦꯟꯁꯨ ꯇꯧꯔꯤꯃꯤꯅꯦ ꯑꯩꯕꯣ ꯁꯥꯖꯦꯟꯁꯨ ꯇꯧꯃꯟꯗꯅ ꯑꯣ ꯁꯨꯡꯁꯣꯟ ꯁꯣꯟꯗ꯭ꯔꯕꯗꯩꯅꯦ ꯑꯩ ꯁꯥꯎꯅꯤꯡꯗ ꯑꯩ ꯆꯥꯔꯦ ꯍꯧꯏꯛꯇꯤ
ꯀꯩꯗꯧꯗꯣꯏꯅꯣ ꯆꯥꯕꯁꯨ ꯌꯥꯝ ꯋꯥꯅ ꯀꯛꯑꯦ ꯑꯗꯣ ꯁꯥꯖꯦꯜ ꯅꯠꯇ꯭ꯔꯗꯤ ꯑꯩ ꯀꯩ ꯇꯧ ꯍꯥꯏꯔꯤꯝ
ꯃꯥꯅꯦ
ꯏꯕꯥꯅꯤ ꯋꯥꯔꯤꯁꯦ ꯃꯤꯅ ꯇꯥꯔꯗꯤ ꯀꯔꯤ ꯋꯥꯔꯤꯅꯣ ꯀꯔꯤꯅꯣ ꯈꯜꯂꯅꯤ
ꯈꯪꯗꯦꯗ ꯅꯍꯥꯟꯋꯥꯅꯦ ꯑꯉꯥꯡ ꯑꯣꯏꯅꯩꯔꯥꯡ ꯁꯥꯟꯅꯔꯒ ꯀꯩꯊꯦꯜ ꯀꯥꯞꯄꯤꯗꯣ ꯑꯃ ꯎ ꯆꯥꯛ ꯊꯣꯡꯕꯤ ꯁꯅꯔꯛꯄꯗꯣ ꯑꯗꯨꯏ ꯇꯨꯅ ꯏꯅꯨꯡ ꯅꯨꯡꯉꯥꯏꯗꯀꯣ
ꯍꯧꯖꯤꯛꯇꯤ ꯑꯗꯨꯝꯕ ꯑꯃ ꯎꯈꯤꯗꯔꯦ ꯀꯩꯒꯤꯅꯣ ꯍꯥꯏꯕꯗ ꯐꯣꯟꯁꯤ ꯑꯗꯨꯝ ꯄꯥꯏꯅ ꯌꯦꯡꯅꯉꯥꯏ ꯍꯣꯠꯅꯉꯩꯗ ꯑꯩꯈꯣꯏ ꯐꯅꯌꯥꯝ ꯆꯥꯎꯐꯥꯎꯕ ꯑꯗꯨꯝ ꯀꯩꯅꯣ ꯁꯥꯟꯅꯔꯝꯃꯤ ꯀꯩꯅꯣ
ꯎꯝ ꯁꯥꯟꯅꯔꯝꯃꯦ ꯑꯗꯨꯝ
ꯐꯥꯅꯤꯌꯥꯝ ꯐꯥꯅꯤꯌꯥꯝ ꯆꯥꯎꯔꯦ ꯑꯩ ꯑꯩ ꯆꯥꯎꯕ ꯍꯥꯏꯕ ꯐꯖꯅ ꯌꯥꯝ ꯆꯥꯎꯔꯦ ꯑꯩ ꯐꯖꯅ ꯁꯅꯔ ꯑꯩꯈꯣꯏ ꯃꯥꯒꯤ ꯐꯤ ꯑꯔꯩꯕ ꯃꯈꯩꯁꯤ ꯄꯨꯊꯣꯛꯑꯅꯤ ꯑꯈꯟꯕ ꯀꯌꯥꯝ ꯄꯨꯊꯣꯛꯑꯅꯤ ꯃꯤꯏꯂ ꯄꯨꯔꯒ ꯆꯠꯂꯒ ꯁꯥꯟꯅꯔꯨꯗꯦ ꯑꯗꯩꯗꯤ ꯑꯗꯨ ꯂꯣꯏꯔꯅꯤꯗꯅ ꯑꯁ ꯑꯗꯩꯗꯤ ꯁꯨꯇꯤꯒ ꯑꯣꯏꯕ ꯅꯨꯃꯤꯠꯁꯤ ꯑꯣꯏꯔꯦ ꯁꯥꯟꯅꯏꯁꯦ ꯑꯌꯨꯛꯇꯩꯅ ꯁꯅꯈꯤꯕꯁꯤꯅ ꯅꯨꯡꯗꯥꯡ ꯋꯥꯏꯔꯝꯁꯤꯗꯅꯅꯦ
ꯎꯝ
ꯗꯨꯀꯥꯟ ꯐꯝꯕꯤ ꯀ꯭ꯋꯥ ꯌꯣꯟꯕꯤ ꯌꯥꯅ ꯁꯥꯟꯅꯗꯧꯔꯤꯃꯤ
ꯎꯅꯥ ꯃꯌꯥꯝꯒ ꯍꯦꯛꯑꯒ
ꯍꯣꯏ ꯍꯣꯏ ꯅꯣꯡꯕꯥꯜ ꯂꯩ ꯃꯅꯥ ꯑꯗꯨꯅ ꯄꯩꯁꯥ ꯁꯥꯔꯅꯤ ꯑꯗꯩꯗꯤ ꯑꯃ ꯀꯩ ꯍꯥꯏ ꯕꯜꯂꯞ ꯂꯩ ꯕꯂꯞ ꯂꯩ ꯃꯅꯥꯗꯣ ꯑꯗꯨꯏꯗꯨꯅꯅꯦ꯭ ꯃꯅꯥ ꯁꯥꯒꯅꯦ ꯏꯃꯦ ꯅꯣꯡ ꯃꯆꯥ ꯃꯆꯥ ꯑꯃ ꯈꯨꯜꯂꯒ ꯑꯗꯩꯗꯤ ꯑꯩꯈꯣꯏꯒꯤ ꯑꯃ ꯂꯩꯅꯥꯡꯒꯤ ꯀꯩꯅꯣꯗꯣ ꯑꯗꯨꯏꯗꯨꯅ ꯀꯊꯥꯒ ꯁꯥꯔ ꯌꯥꯝ ꯇꯧꯔꯛꯏ ꯗ ꯑꯗꯩꯗꯤ ꯔꯣ ꯔꯣꯀꯣ ꯁꯅꯥꯗꯅ
ꯎꯝ ꯅꯥꯔꯣꯇꯤꯒ ꯃꯌꯥꯝ ꯁꯥꯟꯅꯕꯗꯣ
ꯃꯈꯜꯁ ꯌꯥꯝ ꯍꯦꯛ ꯁꯥꯟꯅꯔꯛꯏꯁꯦ ꯑꯩꯈꯣꯏꯅ
ꯎꯝ ꯎ ꯂꯥꯎꯕꯤ ꯌꯥ ꯃꯌꯥꯝ ꯁꯥꯟꯅꯔꯛꯑꯦꯀꯣ
ꯑꯥꯎ ꯑꯗꯩꯗꯤꯅꯦ ꯑꯃ ꯆꯩ ꯎ ꯎꯇꯣꯡꯅ ꯎꯇꯣꯡ ꯆꯩ ꯁꯥꯔꯒ ꯅꯣꯡꯃꯩ ꯀꯥꯞꯄꯤ ꯁꯥꯅꯕꯗꯣ ꯂꯨꯝꯃ ꯂꯨꯝꯃꯒ ꯅꯣꯡꯕꯥꯜ ꯂꯩꯩ ꯃꯔꯨꯗꯣ ꯍꯥꯞꯆꯤꯜꯂꯒ ꯄꯣꯛꯂꯥꯎꯕꯤ ꯑꯗꯨꯁꯨ ꯑꯗꯨꯁꯨ ꯁꯥꯟꯅꯔꯛꯑꯦ ꯌꯥꯝ ꯅꯨꯡꯉꯥꯏꯕꯅꯦ ꯑꯩꯈꯣꯏ ꯇꯤꯝ ꯇꯤꯝ ꯀꯈꯥꯏ ꯍꯥꯏꯗꯤ ꯒ꯭ꯔꯨꯞ ꯒ꯭ꯔꯨꯞ ꯀꯈꯥꯏꯗꯣꯛꯅꯔꯒꯀꯣ ꯑꯁ ꯅꯨꯡꯉꯥꯏꯌꯦ
ꯑꯗꯨꯨꯝ ꯄꯪꯁꯥꯜ ꯁꯥꯟꯅꯔ ꯂꯩꯔꯛꯄꯗꯣꯀꯣ ꯑꯗꯨꯅ
ꯎꯝ ꯑꯗꯨꯀꯥꯟꯗꯗꯤ ꯅꯍꯥꯟꯋꯥꯏꯅꯤꯅ ꯅꯨꯄꯥꯁꯨ ꯅꯨꯄꯤꯁꯨ ꯄꯨꯜꯂꯞ ꯄꯨꯜꯂꯞ ꯄꯨꯡꯁꯥꯟ ꯁꯥꯟꯅꯃꯤꯟꯅꯩꯗꯅ ꯍꯣꯏ ꯁꯤꯅꯅꯦ ꯄꯨꯣꯔꯥ ꯑꯉꯥꯡ ꯃꯆꯥꯗ ꯍꯦꯟꯅ ꯑꯉꯥꯡ ꯃꯆꯥꯃꯩꯅ ꯍꯦꯟꯅ ꯄꯨꯔꯥ ꯏꯔꯥꯡ ꯑꯃ
ꯍꯣꯏ ꯍꯣꯏ ꯍꯧꯀ ꯑꯉꯥꯡ ꯃꯈꯩꯁꯤ ꯏꯔꯥꯡ ꯂꯣꯏ ꯇꯧꯅꯩ
ꯑꯣꯏ
ꯃꯣꯏꯅ ꯍꯦꯟꯅ ꯏꯔꯥꯡ ꯐꯔꯦ ꯍꯥꯏꯕ
ꯎꯝ
ꯑꯩꯈꯣꯏ ꯇꯥꯃꯣꯒꯤ ꯃꯆꯥ ꯑꯃꯁꯨꯅꯦ ꯈꯪꯕ꯭ꯔꯥ ꯏꯃ ꯏꯔꯥꯡꯅ ꯏꯔꯥꯡꯅ ꯍꯜꯂꯛꯑꯒ ꯀꯩꯅꯣꯁꯤ ꯎꯝ ꯀꯩꯁꯨ ꯑꯉꯥꯡꯅꯦꯕ ꯆꯍꯤ ꯇꯔꯥ ꯥꯅꯤ ꯇꯔꯥꯃꯥꯊꯣꯏ ꯇꯔꯥ ꯑꯗꯨꯃꯥꯏ ꯑꯩ ꯑꯉꯥꯡ ꯑꯣꯏꯗꯣꯏꯅꯦꯕ ꯑꯁ ꯂꯥꯏꯔꯤ ꯇꯝ ꯍꯜꯂꯛꯑꯅꯤꯗꯅ ꯑꯗꯨꯒ ꯆꯦꯁꯤꯅ ꯅꯨꯄꯥꯁꯤꯒ ꯑꯩ ꯌꯥꯝ ꯍꯩꯅꯗꯦ ꯈꯣꯠꯇꯦꯅ ꯇꯧꯔꯒꯀꯣ ꯃꯣꯏ ꯇꯝꯃꯤꯟꯅꯕ ꯃꯁꯦꯟꯗꯣ ꯩꯅ ꯀꯩꯒꯤꯅꯣꯒ ꯍꯥꯏꯕꯕꯁꯤꯦ ꯃꯥꯅ ꯏꯔꯥꯡ ꯌꯥꯝ ꯇꯧꯋꯦ ꯑꯩ ꯍꯩꯅꯗꯒ
ꯅꯪꯒꯤꯗꯨ ꯑꯗꯨꯝ ꯐꯔꯤꯅꯦ ꯑꯩꯈꯣꯏꯒꯤꯗꯨꯗꯤ ꯃꯤ ꯀꯩꯅꯣ ꯈꯛꯇ ꯀꯥꯔꯤꯕꯅꯤꯅꯦ ꯆꯍꯤ ꯀꯩꯅꯣ ꯇꯔꯨꯛꯂ ꯇꯔꯦꯠꯂ ꯑꯃꯨꯛꯇ ꯁꯨꯔꯤꯕ ꯑꯉꯥꯡꯅꯦ ꯍꯥꯏꯁꯦ ꯑꯩꯈꯣꯏ ꯇꯝꯃꯣꯏ ꯑꯃ ꯑꯩꯈꯣꯏ ꯃꯥꯏ ꯆꯦ ꯍꯀꯤ ꯃꯆꯥꯒꯤꯅꯦꯕ ꯃꯁꯨꯅꯦꯕ ꯑꯗꯨꯏꯗꯨꯅꯅꯦꯇ ꯑꯣꯇꯣ ꯇꯣꯀꯥꯟꯁꯤꯦꯅꯦ ꯑꯉꯥꯡ ꯈꯔ ꯄꯥꯈꯪ ꯃꯆꯥ ꯈꯔ ꯑꯣꯇꯣꯜꯁꯦ ꯐꯝꯃꯤꯌꯦ ꯏꯔꯥꯡꯁ ꯇꯧꯈꯤꯕ ꯅꯠꯇ ꯇꯧꯈꯤꯕꯅ ꯃꯁꯝꯒꯥꯡ ꯈꯣꯒꯠꯇꯅ ꯈꯣꯠꯇ ꯠꯇꯅ ꯑꯗꯩ ꯃꯃꯥꯅ ꯁꯥꯎꯗ ꯃꯔꯨ ꯀꯧꯊꯣꯛꯑ ꯍꯣꯏ ꯊꯝꯃꯤ
ꯑꯗꯨꯅ ꯐꯔꯦ ꯏꯁ ꯑꯩꯈꯣꯏꯗꯤ ꯅꯍꯥꯜꯂꯣꯏ ꯑꯗꯨꯃꯥꯏꯅ ꯇꯧ ꯀꯥꯟꯗ ꯅꯞꯇꯤꯟꯒꯤꯌꯥꯟꯗꯗꯤ
ꯏꯃ ꯈꯖꯥ ꯌꯧꯏꯤ ꯏꯕꯦꯝꯃ ꯈꯖꯥ ꯌꯧꯏꯁꯦ
ꯑꯁꯦꯡꯕ ꯈꯨꯠꯀꯁꯤꯅ ꯈꯨꯂꯣꯛꯄꯤ ꯁꯥꯟꯅꯕꯩ
ꯈꯨꯂꯣꯞꯄꯤ ꯁꯥꯟꯅꯕ ꯏꯀꯥꯏ ꯀꯥꯏꯔꯒꯅꯦ ꯑꯗꯩꯗꯤ ꯋꯥꯏꯈꯨꯝꯃꯤꯈꯥ ꯊꯣꯛꯑꯒ ꯀꯣ
ꯅꯨꯅ
ꯑ ꯑꯁ ꯃꯊꯪꯗꯤ ꯆꯥꯅꯤ ꯊꯛꯅꯤ ꯈꯪꯗ ꯈꯥꯏꯅꯤꯀꯣ ꯁꯅꯥꯏꯗꯣ ꯑꯗꯨꯃꯥꯏꯅ ꯁꯅ ꯂꯄꯤꯆꯔꯤ ꯑ ꯗꯕ꯭ꯂꯤꯎ ꯗꯕ꯭ꯂꯤꯎ ꯏꯒꯤ ꯖꯣꯟꯁꯤꯅꯥꯒꯥꯡ ꯀꯌꯥ ꯊꯣꯛꯣꯛꯑꯣ
ꯎꯝ ꯐꯂꯣ
ꯎꯝ
ꯑꯗꯣ ꯁꯥꯟꯅꯔꯛꯑꯒ
ꯑ ꯑꯩꯁꯨꯣꯏꯔꯦ
ꯌꯥꯔꯦꯍ ꯑꯗꯨꯏꯗꯤ ꯌꯥꯝ ꯅꯨꯡꯉꯥꯏꯕꯅꯤꯉꯣ
ꯅꯨꯡꯉꯥꯏ ꯑꯗꯨꯏꯗꯣ ꯑꯗꯨꯝ ꯑꯩ ꯂꯩꯈꯤꯕꯅꯤꯅꯦ ꯑꯩ ꯊꯤꯗ꯭ꯔꯗꯤ ꯑꯩ ꯑꯩꯅꯅꯦ ꯂꯣꯏ ꯊꯝꯖꯤꯟꯕ ꯅꯍꯥꯟꯋꯥꯏꯒꯤ ꯁꯨꯝ ꯑꯩꯅ
ꯎꯝ
ꯀꯣꯠꯠꯇꯄꯤ
ꯆꯩꯊꯦꯛꯀꯣꯄꯤꯗꯣ ꯁꯥꯟꯅꯔꯒ ꯅꯍꯥꯟꯋꯥꯏ ꯏꯕꯦꯝꯃ ꯑꯩ ꯃꯤꯠꯄꯥꯅ ꯌꯨꯡꯗꯅ ꯏꯃꯥ ꯁ ꯁꯨꯝ ꯈꯟꯖꯤꯜꯂꯣ ꯀꯩꯅꯣꯝ ꯇꯧꯔꯦ ꯆꯍꯤ ꯑꯇꯨꯝꯕꯗꯨꯅ ꯅꯤꯄꯥꯜ ꯑꯁ ꯀꯣꯝ ꯃꯆꯥ ꯑꯃ ꯇꯧꯔ꯭ꯔꯦꯗꯅ
ꯎꯝ
ꯑꯗꯨꯒ ꯀꯣꯝꯕ ꯇꯧꯔꯒ ꯆꯩ ꯑꯃ ꯀꯣꯝꯗꯨꯒꯤ ꯃꯊꯛꯇ ꯆꯩ ꯑꯃ ꯊꯝꯃꯅꯦꯕ ꯑꯗꯨꯒ ꯆꯩꯅ ꯁꯨꯃꯥꯏꯅ ꯀꯣꯛꯈꯠꯂꯒ ꯑꯣꯇꯣꯏꯕ
ꯑꯍ ꯑꯩꯗꯤ ꯈꯪꯗꯦ ꯑꯩꯗꯤ ꯑꯗꯨꯃꯗꯤ ꯁꯥꯟꯅꯔꯛꯇꯦ
ꯎꯝ ꯑꯩꯗꯤ ꯌꯥꯝ ꯁꯥꯟꯅꯔꯛꯑꯦꯕ ꯑꯩ ꯅꯨꯄꯥ ꯃꯆꯥ ꯃꯌꯥꯝꯒ ꯄꯨꯜꯂꯛꯑꯦꯕ
ꯑꯩꯈꯣꯏ ꯁꯤꯗꯅ ꯑꯃꯨꯛ ꯅꯨꯄꯥꯅꯗꯤ ꯈꯔ ꯋꯥꯠꯂꯤꯦ ꯅꯨꯄꯤꯅ ꯈꯔ ꯅꯝꯃꯦ ꯑꯗꯨꯅ ꯅꯨꯄꯤꯁꯨ ꯑꯗ ꯅꯨꯄꯥ ꯃꯣꯏ ꯑꯍꯨꯝ ꯃꯔꯤꯁꯦ ꯑꯁꯤꯅ ꯑꯩꯈꯣꯏ ꯏꯔꯛꯇ ꯑꯗꯨꯝ ꯌꯥꯎꯗꯣꯏꯕ ꯑꯩꯈꯣꯏꯅ ꯀꯩꯊꯦꯜ ꯀꯥꯕꯤ ꯁꯥꯟꯅꯔꯤꯦꯗꯅ ꯑꯩꯈꯣꯏꯅ ꯀꯩꯊꯦꯜ ꯀꯥꯕꯤ ꯁꯥꯟꯅꯔꯦꯗꯅ ꯃꯣꯏ ꯑꯗꯨꯝ ꯌꯥꯎꯔ ꯍꯨꯔꯥꯏ ꯄ ꯁꯥꯗꯣꯏ
ꯑꯗꯨꯅꯦ ꯑꯩꯈꯣꯏ ꯑꯩꯈꯣꯏ ꯅ ꯅꯨꯄꯥ ꯌꯥꯝ ꯂꯩꯌꯦꯕ ꯑꯩꯈꯣꯏ ꯑꯗꯨꯋꯥꯏꯗꯣ ꯅꯨꯄꯤ ꯇꯥꯡꯉꯦꯕ ꯑꯩꯒ ꯑꯩꯈꯣꯏ ꯆ ꯆꯦ ꯑꯃꯈꯛꯇ ꯑꯣꯏꯔꯝꯅꯤ ꯃꯥꯁꯨ ꯍꯧꯖꯤꯛ ꯍꯣꯏ ꯑꯩꯈꯣꯏꯕꯥꯅꯤ ꯈꯛꯇꯅꯦ ꯎꯝ ꯃꯥꯅꯦ ꯑꯗꯨꯝ ꯅꯍꯥꯟꯗꯥꯒꯤ ꯄꯨꯜꯂꯛꯇ꯭ꯔꯃꯤꯟꯅꯦ ꯃꯣꯏꯒ ꯑꯗꯨꯝ ꯂꯩꯃꯤꯟꯅꯔꯦ ꯑꯃꯥ ꯏꯃꯥ ꯑꯩꯈꯣꯏ ꯑꯩꯈꯣꯏ ꯀꯀꯥ ꯑꯃꯅꯦ ꯀꯀꯥ ꯊꯣꯛꯄ ꯑꯃꯅ ꯌꯥꯅ ꯆꯤꯛꯄꯗ ꯌꯥꯎꯈꯨꯟꯕ ꯃꯤ ꯑꯗꯨꯝ ꯇꯥꯔ ꯅꯨꯃꯤꯠ ꯈꯨꯗꯤꯡꯒꯤ ꯑꯗꯨꯝ ꯀꯥꯞꯍꯟꯗꯣꯏꯕ ꯑꯩꯁꯦ ꯌꯥꯝ ꯑꯣꯛꯀꯦ ꯑꯣꯂꯛꯇ꯭ꯔꯖꯥꯠ
ꯑꯩꯁꯨ ꯅꯍꯥꯟꯋꯥꯏ ꯑꯉꯥꯡ ꯑꯣꯏꯔꯤꯉꯩꯗ ꯃꯤꯅ ꯌꯥꯝ ꯍꯥꯏꯑꯦ ꯍꯧꯖꯤꯛꯅ ꯌꯥꯝ ꯈꯣꯠꯂꯦꯅ ꯑꯩꯅ
ꯎꯝ ꯈꯨꯖꯤꯅ ꯈꯔ ꯄꯣꯠ ꯌꯥꯎꯐꯨꯟ ꯃꯃꯤ ꯈꯔ ꯇꯥꯍꯟ ꯁꯝ ꯈꯔꯐꯣꯏꯅ ꯁꯨꯥꯏ ꯍꯥꯏꯌꯨ
ꯑꯗꯨꯗꯩꯗꯤꯅꯦ ꯑꯩꯅ ꯌꯥꯝ ꯇꯣꯏꯅ ꯇꯧꯕ ꯊꯕꯛ ꯑ ꯑꯩꯈꯣꯏ ꯃꯌꯥꯝꯁꯦ ꯁꯥꯟꯅꯃꯤꯟꯅꯅꯤꯗꯅ ꯑꯩꯅ ꯃꯥꯡꯉꯕ